ꯍꯜꯂꯣ
ꯀ꯭ꯔꯤ ꯇꯧꯔꯝꯕꯅ‌ꯣ
ꯀꯔꯤꯁꯨ ꯇꯧꯗꯦꯗ ꯅꯪꯗꯤ
ꯑꯩ ꯑꯩ ꯁꯨꯝ ꯀꯣꯏꯕ ꯆꯠꯂꯦꯗ
ꯀꯩꯒꯤꯅꯣ
ꯑꯦ ꯁꯨꯝ ꯍꯣꯏ ꯆꯥꯔꯖꯇ ꯀꯩꯅꯣ ꯑꯣꯗꯤꯠ ꯂꯩꯕꯀꯣ
ꯎꯝ
ꯑꯗꯨꯩ ꯃꯆꯥ ꯍꯥꯕꯌ‌ꯦꯔꯂꯤ ꯇꯧꯁꯦ ꯍꯥꯏꯅ ꯂꯥꯛꯄ ꯑꯗꯨ ꯉꯥꯏꯍꯥꯛꯇꯪ ꯄꯣꯊꯥꯕ ꯍꯧꯖꯤꯛ
ꯑꯥ ꯑꯁ ꯃꯇꯝꯝ ꯍꯥꯥ
ꯋꯥꯟ ꯇꯨ ꯊ꯭ꯔꯤ ꯄꯥꯔꯒ ꯑꯩ ꯌꯥꯝ ꯋꯥꯈ꯭ꯔꯦꯕ ꯑꯣꯗꯤꯗꯤ ꯋꯥꯟ ꯇꯨ ꯊ꯭ꯔꯤꯒ ꯄ꯭ꯂꯥꯁ ꯃꯥꯏꯅꯁ ꯇꯧꯕꯅꯤꯅꯀꯣ
ꯎꯝ ꯑꯩꯅꯗꯤ ꯂꯥꯏꯕ꯭ꯔꯥꯅ ꯈꯟꯕ
ꯑꯥꯏꯁ ꯋꯥꯟ ꯇꯨ ꯊ꯭ꯔꯤ ꯄꯥꯕꯁꯤ ꯗꯤꯖꯤꯠ ꯇꯔꯨꯛ ꯇꯔꯦꯠ ꯂꯛꯄꯗ ꯈꯔꯥ ꯋꯥꯈꯟꯁꯤ ꯅꯨꯡꯉꯥꯏꯕꯅꯤꯗ
ꯑꯩꯕꯨ ꯅꯪ ꯅꯤꯡꯁꯤꯡꯔꯛꯄ꯭ꯔꯥ ꯅꯪ ꯋꯥꯔꯛ ꯋꯥꯔꯗꯤ
ꯉꯁꯥꯏ ꯑꯩꯒꯤ ꯁꯨꯔꯨꯛ ꯃꯥꯡꯈꯤꯕꯗꯣ ꯑꯗꯨꯝ ꯅꯤꯡꯁꯤ ꯃꯤꯒꯤ ꯁꯨꯔꯨ ꯄꯥꯏꯔꯒ ꯆꯠꯂꯒꯥ ꯀꯥ ꯃꯤꯒꯤ ꯁꯨꯔꯨ ꯑꯩꯒꯤ ꯁꯨꯔꯨ ꯐꯪꯍꯧꯕꯗꯨ ꯉꯁꯤꯗꯤ ꯁꯨꯀꯧ ꯀꯧꯔꯥꯔꯣꯏꯅꯦ
ꯎꯝ
ꯎ ꯑꯗꯨꯅꯤꯅ ꯑꯃꯨꯛ ꯋꯥꯕ ꯀꯥꯟꯗ ꯅꯤꯡꯁꯤꯡ ꯂꯥꯛꯄ ꯋꯥꯅꯤꯗ
ꯎꯝ
ꯅꯪꯗꯤ ꯀꯦ ꯀꯩꯗꯧꯔꯝꯕ
ꯍꯧꯖꯤꯛꯁꯤ ꯑꯗꯨꯝ ꯂꯩꯌꯦꯗ ꯑꯩꯈꯣꯏꯗꯤ ꯀꯔꯤꯁꯨ ꯇꯧꯅꯤꯡꯉꯥꯏ ꯂꯩꯇꯦ
ꯅꯨꯡꯉꯥꯏꯔꯦꯅꯦ
ꯑꯗꯨꯝ ꯐꯝꯔꯥꯒ ꯎꯝ
ꯎꯝ ꯍꯦ ꯑꯗꯨꯝ ꯐꯝꯃꯣ ꯅꯣꯏꯗꯤ ꯀꯦꯖꯤꯁꯨ ꯋꯥꯡꯈꯠꯅꯤꯡꯉꯥꯏꯀꯣ
ꯆꯥꯛꯇꯤ ꯂꯥꯝꯔꯛꯄ ꯑꯗꯨ ꯆꯥꯗꯤ ꯆꯥꯅꯤꯡꯗꯕ
ꯍꯥꯏꯠ ꯆꯥꯎ ꯆꯥꯎ ꯍꯥꯏ ꯆꯥꯎ ꯆꯥꯎ ꯄꯨꯛ ꯊꯥꯜꯂꯀꯥꯟꯗ ꯍꯔꯥꯎꯕꯅꯤ
ꯎꯝ ꯇꯟꯕꯥꯀꯣ
ꯑꯍꯥ ꯑꯗꯨ
ꯑꯞ ꯗꯥꯎꯟ ꯑꯞ ꯗꯥꯎꯟ ꯇꯧꯕꯗꯨ ꯀ꯭ꯔꯤꯁꯨ ꯋꯥꯗꯕꯅꯤꯅꯦ ꯈꯨꯠꯇꯣ ꯑꯩꯗꯤ ꯋꯥꯁꯨ ꯄꯨꯋꯥ ꯋꯥꯗꯦ ꯆꯤꯟꯗ ꯍꯥꯞꯄꯀꯥꯟꯗ
ꯏꯁ ꯌꯣꯄꯥꯛ ꯀꯨꯝꯕ ꯄꯥꯏꯕ ꯀꯣ
ꯎꯝ
ꯊꯥꯡ ꯒꯨꯊꯥꯡꯒꯨꯝꯕ ꯄꯥꯏꯔꯒ ꯑꯞ ꯗꯥꯎꯟ ꯇꯧꯔꯗꯤ ꯋꯥꯏ ꯍꯥꯏꯕ ꯋꯥꯅꯦ ꯆꯥꯛ ꯈꯨꯠꯇ ꯌꯧꯔꯒ ꯑꯞ ꯗꯥꯎꯟ ꯇꯧꯕꯗꯤ ꯁꯨꯡꯋꯥ ꯋꯥꯗꯦꯗ ꯉꯁꯥꯏ ꯏꯕꯥꯅꯤꯒꯤ ꯄꯣꯏꯟꯁꯤ ꯋꯥꯟ ꯁꯤꯛꯁ ꯑꯦꯠ ꯖꯦꯔꯣꯗ ꯂꯥꯛꯄꯅꯤꯅꯦ
ꯑꯣ ꯐꯩꯅꯥ
ꯎꯝ ꯍꯧꯖꯤꯛꯁꯤ ꯑꯗꯨꯃꯥꯏꯅ ꯑꯃꯨꯛ ꯇꯥꯔꯒꯦꯠ ꯇꯧꯔꯁꯤꯔꯥ ꯍꯥꯏꯅ ꯂꯥꯛꯄ
ꯈꯪꯗꯦ ꯑꯁ ꯉꯁꯥꯏꯗꯤ ꯅꯣꯡ ꯆꯨꯔꯛꯄ
ꯈꯔ ꯅꯨꯡꯉꯥꯏꯔꯦ ꯍꯥꯏꯔꯒ ꯍꯧꯖꯤꯛꯁꯤ ꯑꯃꯨꯛꯀ ꯅꯨꯡꯁꯥꯁꯤ ꯐꯖꯅ ꯌꯩꯁꯤꯜꯂꯦ
ꯑꯣ
ꯂꯩꯕꯥꯛꯇ ꯏꯁꯤꯡ ꯍꯩꯈꯤꯕ ꯏꯁꯤꯡꯗꯣ ꯑꯃꯨꯛꯀ ꯅꯨꯡꯁꯥꯅ ꯑꯃꯨꯛ ꯌꯩꯔꯛꯄ ꯀꯥꯟꯗ ꯃꯥꯒꯤ ꯏꯕꯥꯄꯣꯔꯦꯁꯟ ꯂꯥꯛ ꯄꯗꯣ
ꯎꯝ
ꯑꯁ ꯀꯔꯤꯕꯨ ꯅꯤꯡꯁꯤꯡꯉꯤꯗ꯭ꯔꯥ ꯈꯪꯗꯦ ꯁꯨꯝ ꯅꯤꯡꯁꯤꯡꯕꯋꯥꯟꯗꯛ ꯀꯩꯅꯣ ꯑꯃ ꯋꯥꯏꯑꯦꯅꯦ ꯁꯤꯗꯤ
ꯍꯣꯏ
ꯗꯣꯝꯗꯤ ꯅꯣꯡ ꯆꯨꯗ꯭ꯔꯣ ꯑꯗꯣꯝꯗ
ꯆꯨꯋꯦꯗ ꯍꯧꯖꯤꯛꯁꯨ
ꯍꯨꯖꯤꯛ ꯍꯨꯖꯤꯛꯁꯨ ꯆꯨꯔꯤꯕ
ꯎꯝ ꯍꯧꯖꯤꯛꯄꯨꯗꯤ ꯆꯨꯗ꯭ꯔꯦ ꯀꯔꯤꯔꯥ
ꯍꯥ
ꯕꯣꯟ ꯆꯩ ꯂꯩꯔꯗꯤ ꯃꯥ ꯁꯤꯒꯅꯤꯅꯦ ꯀꯔꯤꯒꯤ ꯌꯦꯡꯉꯥ ꯂꯩꯕ꯭ꯔꯅꯦ ꯆꯩꯁꯨ ꯂꯩꯇꯕ ꯑꯩꯒꯤ ꯃꯅꯥꯛꯇ ꯑꯃꯨꯛ ꯅꯪ ꯂꯥꯛꯄ ꯍꯥꯠꯄꯤꯈ꯭ꯔꯣ ꯑꯄꯨ ꯎꯝ ꯌꯥꯔꯦ ꯌꯥꯔꯦ ꯍꯥꯠꯈ꯭ꯔꯦ
ꯑꯣ ꯍꯥꯥꯎ
ꯑ ꯑꯪꯀꯜ ꯑꯃ ꯂꯥꯛꯄ ꯃꯣꯏꯅ ꯍꯥꯠꯈ꯭ꯔꯦ
ꯑꯣ ꯐꯩꯌꯦꯅ
ꯎꯝ ꯐꯩꯌꯦ ꯃꯥ ꯍꯧꯖꯤꯛꯇꯤ ꯑꯥ ꯄꯔꯗꯥꯏꯁꯗ ꯂꯩꯔꯝꯃꯅꯤ ꯃꯤ ꯑꯃꯒ
ꯀꯔꯤꯒꯤꯁꯨ ꯈꯜꯂꯒ ꯁꯣꯔꯣꯛꯗ ꯊꯣꯔꯛꯄꯔꯣ ꯈꯪꯗꯦꯅꯦ ꯁꯤ ꯏꯕꯨꯡꯉꯣꯁꯤ ꯍꯤꯡꯉꯤꯌꯦ ꯁꯤꯗꯤ ꯑꯥ ꯖꯪꯒꯜꯗ ꯆꯠꯀꯦ ꯍꯥꯏꯁꯨ ꯅꯠꯇꯦ
ꯃꯥꯁꯦ ꯅꯨꯡꯉꯥꯏꯇꯕ ꯑꯦ ꯑꯝ ꯅꯨꯡꯉꯥꯏꯇꯕ ꯇꯕ ꯑꯃ ꯂꯩꯔꯝꯅꯤ
ꯍꯣꯏ ꯃꯥꯁꯤ ꯑꯥꯗ ꯀꯥꯅꯤꯡꯈ꯭ꯔꯕꯒꯤ
ꯇꯦꯅꯤ
ꯑꯁ ꯈꯪꯗꯦꯅꯦ ꯑꯗꯨꯗꯤ ꯁꯔꯒꯔꯗ ꯀꯥꯅꯤꯡꯕꯒꯤ ꯃꯥꯜꯂꯦꯅꯦ
ꯁꯤ ꯄ꯭ꯔꯤꯊꯤꯕꯤꯗ ꯋꯥꯔꯦ ꯊꯕꯛ ꯁꯨ ꯁꯨꯔꯥ ꯆꯥꯕ ꯊꯕꯛ ꯁꯨꯗ꯭ꯔꯗꯤ ꯐꯪꯗꯕ ꯑꯁꯤꯒꯨꯝꯕ ꯄ꯭ꯔꯤꯊꯤꯕꯤꯗ ꯂꯩꯅꯤꯡꯗ꯭ꯔꯦꯅ ꯊꯣꯛꯄ ꯃꯥꯜꯂꯦ ꯃꯥꯗꯤ ꯍꯨꯖꯤꯛꯗꯤ ꯅꯨꯡꯉꯥꯏ ꯅꯨꯡꯉꯥꯏꯅ ꯂꯩꯔꯦꯗꯣ
ꯑꯥ ꯑꯥ
ꯋꯥꯅꯤꯡꯉꯥꯏꯁꯨ ꯂꯩꯇ꯭ꯔꯦ ꯆꯤꯟꯖꯥꯛ ꯊꯤꯅꯤꯡꯉꯥꯏꯁꯨ ꯂꯩꯇ꯭ꯔꯦ ꯅꯠꯇꯔꯣ
ꯍꯣꯏ ꯑꯗꯣ ꯎꯝ ꯂꯤꯟꯕꯨꯗꯤ ꯄꯦꯔꯦꯗꯥꯏꯁꯗ ꯂꯩꯒꯅꯤ ꯍꯥꯏꯕꯗꯨꯗꯤ ꯑꯩꯗꯤ ꯈꯪꯗꯦꯗ
ꯍꯥꯥ
ꯂꯤꯟꯕꯨꯗꯤ ꯄꯔꯗꯥꯏꯇ ꯂꯩꯒꯅꯤ ꯍꯥꯏꯕꯗꯨꯗꯤ ꯈꯪꯗꯦꯗ
ꯑꯣ ꯐꯔꯦ ꯇꯥꯏ ꯂꯩꯒꯁꯣ ꯃꯅꯅꯦ ꯃꯥ ꯁꯤꯈꯔꯤꯗꯤ ꯃꯥ ꯅꯨꯡꯉꯥꯏꯈ꯭ꯔꯦꯅ ꯃꯥ ꯑꯋꯥꯕ ꯂꯩꯔꯔꯣꯏꯅꯦ
ꯎ
ꯃꯥ ꯃꯥꯔꯒ ꯆꯠꯄꯗꯨ ꯃꯣꯏ ꯑꯃ ꯅꯨꯡꯉꯥꯏꯕ꯭ꯔꯥꯅꯦ
ꯅꯪꯁꯨ ꯂꯝꯕꯤ ꯆꯠꯄꯗ ꯋꯥꯔꯝꯃꯅꯤꯗ ꯑꯗꯨꯃꯥꯏꯅ ꯃꯣꯏꯁꯨ ꯋꯥꯔꯝꯃꯅꯦꯕ ꯍꯧꯖꯤꯛꯇꯤ ꯃꯥꯁꯨ ꯆꯠꯂꯔꯣꯏ ꯁꯤ ꯑꯩ ꯑꯁꯤꯗ ꯂꯩ ꯍꯥꯏꯕꯁꯨ ꯈꯪꯉꯔꯣꯏ ꯑꯗꯨꯒꯤ ꯃꯣꯏꯒꯤ ꯈꯔ ꯄ꯭ꯔꯗꯥꯏꯁ ꯍꯥꯏꯕꯗꯤ ꯑꯩꯈꯣꯏꯒꯤ ꯅꯠꯇꯕ ꯃꯣꯏꯒꯤ ꯂꯤꯡꯒꯤ ꯀꯥꯡꯕꯨꯒꯤꯀꯣ ꯂꯤ ꯀꯝꯕꯨꯒꯤ ꯄꯔꯗꯥꯏꯁ
ꯑꯗꯨꯒ ꯆꯥꯎꯔꯗꯤ ꯑꯗꯨꯒ ꯆꯥꯎꯅ
ꯄꯤꯛꯄ ꯑꯗꯨꯒꯤ ꯆꯥꯅꯤꯡꯗꯨ ꯆꯥꯎꯧꯗꯤ ꯆꯥꯎꯏꯅꯣ ꯅꯪ ꯅꯪꯁꯨ ꯆꯥꯕ꯭ꯔꯥꯅꯦ
ꯇꯥꯕ ꯌꯥꯏꯗ ꯊꯣꯡꯕꯤꯔꯗꯤ
ꯑꯦ ꯑꯦ ꯏꯕꯨꯡꯉꯣ ꯂꯥꯛꯀꯅꯤ ꯅꯣꯡꯃ ꯄꯨꯔꯛꯒ ꯂꯥꯛꯁ ꯀꯦ ꯑꯩ ꯏꯕꯨꯡꯉ ꯑꯣ ꯂꯥꯛꯀꯦꯔꯤꯕꯒꯣ ꯏꯚ ꯃꯉꯣꯟꯗ ꯎꯝ ꯉꯥꯏꯔꯃꯣ ꯇꯥꯡ ꯆꯥꯕꯗ ꯑꯁꯤꯒꯨꯝꯕꯁꯨ ꯌꯥꯕ꯭ꯔꯥ ꯌꯥꯗꯕ꯭ꯔꯥꯗꯤ ꯈꯪꯗꯦꯅꯦ ꯄꯥꯡꯉꯥꯡ ꯉꯥꯡꯈ꯭ꯔꯦꯅꯦ ꯏꯕꯥꯅꯤꯁꯨ
ꯑ
ꯎꯝ
ꯌꯥꯔꯕꯔꯕꯅꯤꯗ
ꯑꯁꯤ ꯀꯨꯝꯗꯤꯀꯣ
ꯎꯝ
ꯑꯗꯨꯕꯨ ꯍꯠꯇ꯭ꯔꯦ ꯍꯥꯏꯅ ꯂꯧꯔꯁꯦ ꯉꯁꯤ ꯆꯦꯟꯈ꯭ꯔꯦ ꯆꯪꯉꯗ
ꯎꯝ ꯉꯁꯥꯏꯒ
ꯎ
ꯅꯨꯄꯥ ꯑꯃ ꯃꯥꯒꯤ ꯂꯩꯐꯝ ꯑꯗꯨꯝ ꯍꯥꯏꯊꯣꯛꯈ꯭ꯔꯕ
ꯑꯣ ꯅꯨꯕꯥꯅꯤ ꯋꯥꯔꯤ ꯁꯥꯕꯗ
ꯎꯝ ꯑꯗꯨꯗ ꯑꯩꯅ ꯑꯁ ꯇꯝꯄꯥꯛ ꯍꯥꯏꯕ ꯌꯥꯗ꯭ꯔꯣ ꯍꯥꯏꯒ
ꯑꯗꯨ ꯑꯗꯨꯗ ꯑ ꯂꯥꯟ ꯑꯣ ꯃꯥꯁꯨ ꯑꯗꯨꯝ ꯇꯣꯛꯈ꯭ꯔꯒꯦ ꯍꯥꯏꯅ ꯍꯥꯏꯕ ꯅꯠꯇꯕ ꯃꯥꯗꯣ ꯑꯃꯨꯛ ꯑꯁ ꯑꯩ ꯂꯥꯜꯂꯦꯀꯣ ꯑꯩ ꯑꯗꯨ ꯑꯗꯨꯗꯣ ꯍꯥꯏꯔꯣꯏꯗꯕꯅꯤꯀꯣ ꯑꯁ ꯑꯩꯗꯣ ꯑꯗꯨ ꯗꯝꯗꯈꯩ ꯀꯣ ꯍꯥꯏꯅ ꯃ ꯍꯥꯏꯔꯅꯤ
ꯀꯟꯅꯔꯤꯁꯦ ꯍ ꯆꯅꯤꯡꯉꯥꯏ ꯇꯧꯕꯅꯤꯅꯦ ꯃꯥꯒꯤꯗꯤ
ꯎꯝ ꯑꯗꯣ ꯅꯠꯇꯦ ꯑꯩꯅꯁꯨꯪꯗꯤ ꯍꯪꯁꯨ ꯍꯪꯕ ꯅꯠꯇꯦꯕ ꯑ ꯅꯪꯗꯤ ꯀꯗꯥꯏꯗ ꯂꯩꯕ꯭ꯔꯥ ꯍꯥꯏꯅ ꯍꯥꯏꯕ ꯍꯥꯏꯗꯤ ꯑꯩꯗꯤ ꯆꯤꯡꯗꯅꯦ ꯍꯥꯏꯔꯦꯀꯣ ꯑꯗꯨꯗ ꯃꯗꯤ ꯑꯩ ꯇꯝꯄꯥꯛꯇꯅꯦ ꯑꯗꯨꯗꯅꯦ ꯍꯥꯏꯅ ꯍꯥꯏꯔꯛꯀꯣ
ꯑ
ꯇꯝꯄꯥꯛ ꯀꯩꯅꯣꯗ ꯍꯥꯏꯅ ꯍꯥꯏꯔꯛꯄꯗꯣ ꯑꯗꯨꯗ ꯑꯁ ꯑꯦ ꯑꯩ ꯁꯣꯏꯈ꯭ꯔꯦ ꯀꯣ ꯍꯥꯏꯅ ꯍꯥꯏꯔꯛꯄꯅꯦ
ꯑꯣ ꯔꯤ ꯋꯥꯦꯡ ꯑꯋꯥ ꯍꯥꯏꯔꯒ ꯑꯩꯈꯣꯏ ꯑꯃꯨꯛ ꯇꯧꯗꯕꯅꯤ ꯑꯗꯨꯅꯤ
ꯅꯣꯏꯁꯨ ꯑꯋꯥ ꯇꯧꯕ꯭ꯔꯥ
ꯍꯣꯏ ꯑꯋꯥ ꯑꯋꯥ ꯍꯥꯏꯅ ꯑꯩꯅ
ꯎꯝ
ꯅꯣꯏꯁꯨ ꯍꯥꯏꯕ꯭ꯔꯥ ꯑꯗꯨꯃꯥꯏꯅ
ꯍꯣꯏ
ꯎꯝ
ꯅꯪꯁꯨ ꯆꯤꯡꯗꯔꯥ ꯅꯠꯇ꯭ꯔꯒ ꯇꯝꯄꯥꯛꯇꯔꯥ
ꯑꯩꯗꯤ ꯍꯥꯏꯔꯣ
ꯆꯤꯡꯒ ꯇꯝꯄꯥꯛꯊꯛꯇꯗꯤ ꯍꯥꯏꯕ ꯌꯥꯏꯗ
ꯑꯦ ꯑ ꯁꯨꯝ ꯁꯨꯝ ꯐꯥꯒꯤ ꯇꯧꯕꯅꯤꯗ ꯀꯔꯤ ꯎꯄꯥꯝꯕꯤ ꯃꯤꯌꯌꯥꯝ ꯂꯩꯕꯗ ꯂꯩꯒꯅꯤꯅꯣ ꯅꯨꯡꯁꯤꯠ ꯑꯁꯦꯡꯕꯗ ꯅꯨꯡꯁꯤꯠ ꯑꯁꯦꯡꯕ ꯁꯤꯠ ꯂꯥꯞꯄ ꯑꯗꯨꯗ ꯂꯩꯒꯅꯤꯅꯣ ꯅꯪꯗꯤ
ꯑꯩꯈꯣꯏꯗꯤ ꯆꯤꯡꯗꯅꯦ
ꯑꯣ ꯑꯩꯈꯣꯏꯁꯨꯅꯦ
ꯎꯝ ꯑꯗꯤꯠ ꯆꯄ ꯍꯥꯏꯕ ꯊꯗꯨ ꯍꯥꯏꯕꯗ
ꯈꯪꯈ꯭ꯔꯦꯕ
ꯅꯤ ꯍꯦꯟꯅꯗꯤ ꯈꯟꯗꯤ ꯈꯟꯕ
ꯑ ꯍꯥ ꯕꯦꯜꯂꯤꯒꯤꯅꯤꯅ ꯌꯨꯝꯗꯗꯤ ꯋꯥꯅꯤꯡꯉꯥꯏꯗꯤ ꯂꯩꯇꯦꯗ
ꯎꯝ
ꯂꯣꯏꯗꯤ ꯂꯣꯏꯈ꯭ꯔꯕꯅꯤ ꯂꯣꯏꯕꯒꯨꯝꯅꯤ ꯃꯣꯏ ꯃꯣꯏ ꯆꯥꯁ ꯀꯥꯡꯕꯨꯅ ꯆꯥꯛ ꯌꯦꯟꯁꯥꯡ ꯊꯣꯡꯕꯤꯒꯦ ꯍꯥꯏꯅꯀꯣ
ꯎꯝ
ꯐꯔꯦ ꯑꯗꯨꯗꯤ ꯃꯍꯥꯎ ꯇꯥꯒꯦ ꯑꯌꯨꯛꯇ ꯍꯋꯥꯏ ꯆꯥꯔ ꯂꯥꯛꯄꯅꯤꯅ ꯉꯁꯤꯗꯤ ꯇꯧꯒꯦ ꯍꯥꯏꯅ ꯂꯩꯔꯤꯅꯦ ꯑꯗꯣ ꯔꯤꯃꯥꯏꯟꯗꯔ ꯑꯃꯅꯨꯀꯣ
ꯎꯝ
ꯑꯩꯒꯤ ꯁꯔꯨꯗꯤ ꯃꯥꯡꯕ ꯌꯥꯔꯣꯏꯀꯣ ꯑꯗꯨꯝ ꯊꯝꯃꯍꯣꯏ
ꯊꯝꯒꯦ ꯊꯝꯒꯦ
ꯑꯥ ꯑꯗꯨꯗꯤ ꯏꯀꯥꯡ ꯀꯥꯡꯉ ꯏꯋꯥꯥꯎ ꯑꯃ ꯂꯥꯛꯄꯅꯦꯕ ꯑꯩꯒꯤ ꯁꯔꯨ ꯅꯍꯥꯛ ꯄꯤꯈꯤꯕꯗꯣ ꯑꯗꯨꯗ ꯅꯪꯉꯣꯟꯗ ꯂꯥꯛꯄ ꯀꯥꯟꯗ ꯍꯧꯖꯤꯛ ꯅꯣꯏꯈ꯭ꯔꯦ ꯍꯥꯏꯕꯗꯨꯗꯤ ꯑꯩ ꯑꯗꯨꯒ ꯍꯥꯞꯆꯤꯟꯕꯗ ꯌꯥꯗꯧ ꯃꯥꯜꯂꯦ ꯃꯄꯥꯗꯀꯣ
ꯌꯥꯏꯀꯣ ꯎꯝ ꯏꯕꯥꯅꯤ ꯍꯣꯠꯅꯁꯤꯕ ꯑꯃꯨꯛ ꯃꯄꯥꯗ ꯑꯃꯨꯛ ꯊꯤꯟꯖꯤꯟꯅꯤꯡꯉꯥꯏꯀꯣ ꯍꯣꯠꯅꯁꯤ ꯁꯦꯕ ꯑꯗꯨꯝ ꯂꯥꯛ ꯌꯥꯔꯅꯤꯗ ꯑꯗꯨ ꯐꯤꯇꯥꯒꯤꯀꯣ ꯐꯤꯠ ꯀꯌꯥ ꯑꯗꯨꯨꯃꯥꯏꯅ ꯇꯧꯕ꯭ꯔꯥ ꯆꯤ ꯀꯌꯥ ꯀꯕꯣꯠ ꯄꯨꯔꯥꯁꯨ ꯑꯃꯨꯛ ꯌꯦꯡꯉꯒ ꯑꯃꯨꯛ ꯀꯣꯠ ꯇꯥꯝꯅ ꯊꯤꯟꯖꯤꯜꯂꯁꯦꯕ ꯃꯤ ꯑꯇꯣꯞꯄꯗꯤ ꯄꯤꯒꯅꯨꯀꯣ ꯑꯗꯨꯗꯤ
ꯍꯣꯏ ꯍꯣꯏ ꯍꯣꯏ
ꯎꯝ ꯎꯝ ꯑꯣ ꯑꯗꯨꯗꯤ ꯉꯁꯤꯗꯤ ꯆꯥꯛ ꯅꯨꯡꯉꯥꯏꯅ ꯆꯥꯕ ꯇꯥꯔꯦ
ꯎꯝ ꯆꯠꯔꯣ ꯆꯠꯔꯣ
ꯎꯝ ꯍꯥꯎꯅꯦ ꯆꯥ
ꯅꯣꯄꯥꯍꯧꯔꯣ ꯎꯝ ꯅꯪꯒ ꯋꯥꯔꯤ ꯁꯥꯟꯅꯔꯗꯤ ꯀꯨꯏ ꯀꯨꯏꯅ ꯆꯠꯂꯦꯗꯥ ꯎ
ꯈꯪꯗꯦꯅꯦ ꯃꯣꯏꯁꯨ ꯇꯥꯕ ꯅꯨꯡꯉꯥꯏꯕꯒꯤꯔꯥ ꯈꯪꯗꯦꯅꯦ ꯑꯗꯨꯝ ꯇꯠꯇꯦꯅꯦ ꯁꯤꯁꯦ ꯑꯁꯨꯝ ꯃꯇꯝ ꯌꯧꯔꯁꯨꯀꯣ
ꯎꯝ
ꯑꯗꯨꯝ ꯆꯠꯂꯦ ꯀꯔꯤ ꯀꯔꯣ
ꯑꯇꯣꯞꯄ ꯑ ꯑꯇꯣꯞꯄꯒꯤꯗꯤ ꯁꯨꯃꯥꯏꯅ ꯇꯧꯗꯕ꯭ꯔꯥ
ꯇꯧꯗꯦꯅꯦ ꯍꯦꯛ ꯌꯧꯔꯗꯤ ꯑꯗꯨꯝ ꯇꯜꯂꯦꯕ
ꯑꯥ ꯀꯥꯔꯤ ꯍꯥꯏ ꯕ
ꯍꯨꯁꯨ ꯍꯗꯤꯡ ꯇꯧꯔꯒꯀꯣ ꯃꯣꯏ ꯀꯥꯡꯕꯨ ꯔꯦꯀꯣꯔꯗꯤꯡ ꯇꯧꯔꯒ ꯅꯣꯛ ꯅꯣꯛꯑꯒ ꯇꯧꯕ ꯃꯥꯜꯂꯦꯕ ꯃꯣꯏꯁꯨ
ꯃꯣꯏꯁꯨ ꯑꯁꯤ ꯁꯔꯨ ꯃꯥꯡꯈꯤꯕ ꯋꯥꯔꯤꯗꯨ ꯃꯣꯏꯁꯨ ꯏꯟꯇꯔꯦꯁꯇꯤꯡ
ꯅꯨꯡꯉꯥꯏꯔꯛꯀꯅꯤ ꯍꯥꯏꯦꯅ
ꯁꯔꯨ ꯃꯥꯡꯕꯒꯤ ꯋꯥꯔꯤꯁꯨ ꯃꯣꯏ ꯇꯥꯅꯤꯡꯕ ꯃꯥꯜꯂꯦ
ꯎꯝ ꯃꯥꯅꯤꯅ
ꯃꯤ ꯑꯗꯨ ꯊꯤꯕ ꯃꯤ ꯌꯧꯕ ꯃꯥꯜꯂꯦꯕ ꯏꯕꯥꯅꯤ
ꯎꯝ ꯎꯝ ꯑꯗꯨꯗ ꯀꯃꯥꯏꯅ ꯐꯪꯒꯦꯔꯥ ꯍꯥꯏꯅ ꯀꯣ ꯃꯣꯏꯁꯨ ꯇꯥꯕ
ꯎꯝ ꯎꯝ ꯎꯝ ꯃꯣꯏꯁꯨꯅꯉꯤ ꯏꯕꯥꯅꯤꯒꯅ ꯐꯪꯗꯧ ꯃꯥꯂꯦ ꯍꯥꯏꯅ ꯗꯎ ꯊꯤꯅꯤ ꯃꯩꯗꯤ ꯐꯪꯉꯣꯏ ꯁꯨꯐꯪ ꯐꯪꯉꯣꯏ ꯃꯣꯏ
ꯑꯩ ꯀꯃꯥꯏꯅ ꯈꯪꯕ꯭ꯔꯣ ꯃꯣꯏꯗ ꯁꯨꯐꯝꯪ ꯐꯪꯉꯣꯏ ꯍꯥꯏꯕꯗꯣ
ꯑ ꯏꯕ ꯍꯥ
ꯅꯪ ꯀꯃꯥꯏꯅ ꯈꯪꯕ꯭ꯔꯥ ꯃꯣꯏ ꯐꯪꯉꯣꯏ ꯍꯥꯏꯕꯗꯣ
ꯑꯁ ꯃꯣꯏ ꯊꯤꯑꯣꯔꯤ ꯂꯩꯇꯦꯅꯦ ꯃꯣꯏꯒꯤ
ꯎꯝ
ꯁꯪꯒꯤꯤ ꯊ꯭ꯌꯔꯤ ꯂꯩꯕꯦ
ꯁꯦꯔꯤ ꯂꯩꯔꯒ ꯄ꯭ꯔꯥꯇꯤꯀ ꯑꯃ ꯂꯥꯛꯀꯅꯤꯗꯣ
ꯅꯠꯇ꯭ꯔꯒ ꯉꯁꯥꯏ ꯑꯌꯨꯛꯇꯛꯇꯀꯣ
ꯎꯝ
ꯃꯤ ꯃꯤ ꯑꯍꯨꯝꯒꯔꯥ ꯃꯔꯤꯒꯔꯥ ꯕ ꯕ꯭ꯂꯦꯡ ꯆꯠꯈ꯭ꯔꯕꯅꯦ ꯑꯩꯒꯤꯀꯣ
ꯑꯥ
ꯑꯁꯨꯝ ꯀ ꯀꯃꯥꯏ ꯍꯥꯏꯁꯤꯔꯥ ꯑꯁꯨꯝ ꯀꯣꯜ ꯇꯧꯕ ꯀꯥꯟꯗ ꯆꯠꯇꯕꯤꯗ ꯅꯪ ꯊꯕꯛ ꯂꯣꯏꯈ꯭ꯔꯦ ꯂꯣꯏꯈ꯭ꯔꯦ ꯍꯥꯏꯅ ꯃꯨꯏꯁꯤꯡ ꯁꯣꯠ ꯀꯠꯇ ꯇꯧꯋꯦꯅ ꯑꯌꯨꯛꯇ
ꯑꯥ
ꯃꯗꯨꯒꯤ ꯃꯣꯏꯅ ꯈꯔ ꯅꯨꯡꯁꯤꯌꯦ ꯋꯥꯔꯤꯁꯨ ꯇꯥꯕ ꯅꯨꯡꯉꯥꯏꯌꯦ ꯍꯥꯏꯅ ꯄꯤꯕ ꯃꯥꯜꯂꯦ
ꯑꯗꯨꯗ ꯎꯝ ꯅꯝꯕꯔ ꯑꯇꯣꯞꯄ ꯍꯥꯞꯄꯣ ꯑꯗꯨꯒ ꯑꯗꯨꯝ ꯁꯥꯟꯅꯕ ꯌꯥꯝꯅꯦ ꯄꯟꯖꯣ ꯑꯃ ꯊꯣꯛꯂꯛꯀꯅꯤ ꯑꯗꯨ ꯅꯝꯔꯣꯀꯣ
ꯑꯣ ꯀꯔꯑꯕ
ꯎꯝ ꯑꯗꯨ ꯇꯧꯕ ꯌꯥꯗꯕꯗꯣ ꯀꯛꯈꯤꯕꯗꯣ ꯑꯗꯨ ꯃꯐꯝꯗꯨꯗ ꯎꯝ ꯀꯩꯅꯣ ꯇꯧꯕꯀꯣ ꯄꯦꯟꯁꯤꯜ ꯑꯃ ꯊꯣꯔꯛꯀꯅꯤꯕ ꯑꯣ ꯑꯗꯨꯗ ꯎꯝ ꯑꯇꯣꯞꯄ ꯍꯥꯞꯀꯗꯕ ꯅꯝꯕꯔ ꯀꯣ
ꯑꯣ ꯑꯣ ꯑꯗꯣ ꯅꯪꯒꯤ ꯍꯥꯞꯄꯗꯤ ꯑꯗꯨꯝ ꯆꯠꯂꯦꯕ
ꯃꯤ ꯑꯅꯤꯒ ꯍꯥꯞꯄꯦ ꯑꯁꯨꯃꯥꯏꯅ ꯑꯗꯨꯃꯥꯏꯅ ꯆꯠꯈ꯭ꯔꯦꯕꯀꯣ ꯍꯧꯖꯤꯛꯁꯨ ꯅꯪꯒꯤ ꯍꯦꯛ ꯇꯧꯕ ꯀꯥꯟꯗ ꯑꯗꯨꯝ ꯌꯥꯔꯝꯃꯅꯤꯗ
ꯑꯁ
ꯑꯗꯨꯅ ꯇꯥꯛꯄꯗꯤ ꯑꯁꯤꯗ ꯂꯩꯔꯦ ꯍꯥꯏꯕꯅꯦꯕ
ꯅꯪꯁꯦ ꯑꯇꯣꯞꯄꯁꯨ ꯊꯤꯕ ꯃꯥꯜꯂꯦꯗ
ꯍꯥꯥ
ꯑꯇꯣꯞꯄꯁꯨ ꯊꯤꯕ ꯃꯥꯜꯂꯦꯕ ꯅꯪꯁꯦ ꯅꯨꯡꯉꯥꯏꯇꯦꯗꯀꯣ ꯇꯧꯔꯒ
ꯅꯠꯇꯦ ꯅꯠꯇꯦ ꯏꯅꯠꯇꯦ ꯏꯕꯦ ꯃꯥꯥꯅ ꯑꯗꯨ ꯈꯪ ꯒꯅꯨ ꯑꯩꯅ ꯍꯥꯏꯕꯗꯤ ꯃꯤ ꯅꯝꯕꯔꯗꯨꯁꯨ ꯑꯩꯒꯨꯝꯕ ꯃꯤꯕꯨ ꯍꯥꯞꯄꯅꯤ ꯑꯗꯨꯒꯤ ꯆꯠꯇꯦ ꯅꯪꯗꯨꯒꯤ ꯅꯝꯕꯔ ꯍꯥꯞꯇ ꯆꯠꯂꯦ ꯍꯥꯏꯕ ꯈꯪꯕꯔꯥ ꯑꯩꯁꯨ ꯃꯤ ꯑꯇꯣꯞꯄ ꯅꯝꯕꯔꯗꯤ ꯍꯥꯞꯅꯤꯡꯗꯦꯕ ꯚꯥꯏꯍꯥꯔꯁꯨ ꯇꯧꯁꯨ ꯇꯧꯒꯦ ꯍꯥꯏꯅ ꯉꯥꯏꯔꯤꯉꯩ ꯀꯥꯟꯗ ꯀ꯭ꯔꯤꯅ ꯑꯗꯨ ꯋꯥꯈꯟ ꯄꯤꯒꯅꯨꯅꯦ ꯑꯩ ꯑꯩ ꯃꯣꯜ ꯂꯩꯏꯅꯦ ꯇ ꯏꯁꯩ ꯁꯛꯄ ꯌꯥꯕ꯭ꯔꯥ ꯍꯥꯏꯕ ꯀꯥꯟꯗ ꯑꯩꯗꯤ ꯈꯔ ꯈꯔ ꯁꯛꯁꯤꯔꯥ ꯍꯥꯏꯅꯗꯤ ꯈꯟꯕꯅꯤ ꯑꯗꯨ ꯌꯥꯗꯦ ꯍꯥꯏꯌꯦ ꯑꯗꯨ ꯑꯃ ꯂꯩꯅꯦ ꯀꯅꯥꯅꯣ ꯑꯃ ꯌꯨꯝꯗ ꯂꯥꯛꯀꯗꯣꯔꯦ ꯍꯥꯏꯅ ꯑꯃ ꯂꯩꯅꯀꯣ
ꯎꯝ ꯁꯥꯛꯑꯣ ꯁꯥꯥꯛꯑꯣ
ꯍꯖ ꯍꯨꯖꯤꯗꯤ ꯌꯥꯔꯣꯏ ꯁꯛꯇꯕ ꯏꯕꯥꯅꯤꯒꯤ ꯂꯣꯏꯔꯦ ꯁꯨ ꯀꯨꯏꯅ ꯃꯇꯝ ꯄꯤꯔꯒ ꯁꯨꯛ ꯀꯨꯏꯅ ꯃꯇꯝ ꯄꯤꯔꯒ ꯅꯕꯥꯅꯤꯗꯤ ꯌꯥꯔꯣꯏ ꯍꯥꯏꯔꯗꯤ ꯃꯅꯤꯅꯦ ꯏꯕꯥꯅꯤ
ꯂꯝ ꯍꯦꯟꯕꯁꯨ ꯈꯔꯗꯤ ꯅꯨꯡꯉꯥꯏꯕꯅꯤꯗ
ꯑꯣ ꯃꯣꯏꯁꯤ ꯌꯥꯏ ꯍꯥꯏꯅ ꯑꯦꯄ꯭ꯔꯨꯕꯜꯒꯨꯝꯕ ꯄꯤꯔꯛꯑꯗꯤ ꯐꯒꯗꯧꯕ ꯑꯃꯨꯛꯀꯣ ꯑꯌꯥꯕꯀꯣ
ꯎꯝ
ꯂꯥꯏꯁꯦꯟꯁ ꯇꯣ ꯅ ꯅꯤꯡꯁꯔ ꯂꯩꯕ ꯅꯒꯤ
ꯀꯥ
ꯂꯥꯏꯁꯦꯟꯁ ꯇꯣꯡꯅ ꯅꯁꯦ
ꯍꯣꯏ ꯍꯣꯏ
ꯏꯁꯩ ꯁꯛꯄꯁꯨ ꯌꯥꯕ ꯏꯕꯥꯅꯤꯅ ꯋꯥꯔꯤ ꯁꯥꯅꯤꯡꯕ ꯋꯥꯔꯤꯁꯨ ꯁꯥꯕ ꯌꯥꯕ
ꯎꯝ ꯚꯤꯗꯤꯑꯣ ꯀꯣꯜ ꯇꯧꯕꯁꯨ ꯌꯥꯕ
ꯑꯥ ꯑꯥ ꯑꯥ ꯑꯥ ꯑꯗꯨ ꯑꯁꯤ ꯅꯪꯁꯤ ꯍꯩꯅꯦ ꯚꯤꯗꯤꯑꯣ ꯀꯣꯜ ꯑꯗꯨꯗꯤ ꯌꯥꯝ ꯄꯥꯝꯕꯅꯤꯅꯦ ꯑꯩꯁꯨ ꯍ ꯌꯥ
ꯑꯇꯣꯞꯄꯗꯤ ꯂꯨꯍꯣꯡꯕꯁꯨ ꯌꯥꯕ ꯃꯣꯏꯗ ꯇꯣꯛꯄꯁꯨ ꯌꯥꯕ
ꯅ ꯅꯪꯁꯦ ꯑꯗꯨꯝ ꯍꯩꯅꯦ ꯑꯗꯨꯒꯤꯅꯤꯅꯦ ꯑꯩꯅ ꯍꯦ ꯍꯦꯟꯅ ꯉ ꯉꯥꯎꯕ ꯍꯥꯏꯕꯗꯨꯣ ꯑꯩꯗꯤꯀꯣ ꯁꯥꯎꯔꯗꯤ ꯅꯪ ꯑꯩꯒꯤ ꯃꯐꯝꯗ ꯑꯗꯨꯝ ꯂꯥꯛꯈ꯭ꯔꯅꯤꯀꯣ
ꯍꯣꯏ ꯍꯣꯏ ꯍꯣꯏ ꯂꯥꯛꯑꯣ ꯂꯥꯛꯑꯣ
ꯂꯥꯛꯒ ꯃꯤ ꯑꯃ ꯂꯩꯔꯝꯗꯨꯅ ꯑꯃꯨꯛ ꯊꯣꯛꯏꯅꯤꯀꯣ
ꯃꯤ ꯑꯃ ꯂꯩꯔꯗꯤ ꯂꯩꯇꯨ ꯄꯥꯏꯔꯒ ꯑꯗꯨꯝ ꯍꯨꯗꯠꯂꯗꯤ ꯂꯣꯏꯔꯦꯅ
ꯑ ꯅꯪꯅ ꯌꯥꯔꯦ ꯍꯥꯏꯗꯤ ꯑꯗꯨꯝ ꯑꯦ ꯑꯗꯨ ꯄꯥꯏꯔꯒ ꯂꯥꯛꯑꯒꯦ ꯃꯥꯡ ꯊꯥꯅ ꯄꯥꯏꯔꯒ ꯂꯥꯛꯑꯒꯦꯕ ꯍꯣꯔꯦꯟ ꯂꯩꯔꯝꯗ꯭ꯔ ꯑꯗꯨꯅꯀꯣ ꯎꯝ
ꯍꯣꯔꯦꯟ ꯅꯨꯄꯥ ꯑꯣꯏꯔꯝꯗꯨꯅ
ꯂꯣꯏꯔꯦ ꯑꯗꯨꯗꯤ ꯑꯩꯒꯤ ꯁꯔꯨ ꯅꯠꯇ꯭ꯔꯦ ꯍꯥꯏꯅ ꯑꯃꯨꯛ ꯆꯩꯈ꯭ꯔꯗꯧꯕ
ꯎꯝ ꯅꯪ ꯅꯍꯥꯟ ꯑꯗꯨ ꯃꯥꯅꯤ ꯃꯥꯅꯤ ꯍꯥꯏꯕ ꯅꯠꯇ꯭ꯔꯣ ꯍꯥꯏꯔꯛꯀꯅꯤꯗ
ꯑꯩ ꯑꯗꯨꯗꯤ ꯅꯠꯇꯦꯀꯣ ꯁꯦꯡ ꯁꯦꯡꯅ ꯍꯥꯏꯅꯁꯦ ꯂꯥꯛꯇ꯭ꯔꯤꯉꯩꯗ
ꯍꯥꯥ
ꯁꯦꯡ ꯁꯦꯡꯅ ꯍꯥꯏꯅꯔꯁꯦ ꯑꯩꯒꯤ ꯁꯔꯨꯗꯤ ꯑꯣꯏꯔꯝꯃꯦꯀꯣ ꯑꯥ ꯁꯤꯗꯗꯤ ꯁꯣꯏꯗ꯭ꯔꯦ ꯑꯗꯨꯗꯤ ꯑ ꯏꯄ ꯆꯥꯁꯤꯔ ꯅꯤꯡꯅꯤꯒꯣ ꯆꯥꯁꯤꯔꯥ ꯊꯤꯕꯣꯡ ꯆꯥꯁꯤꯔꯥ ꯍꯥꯏꯔꯣꯒꯣ ꯂꯥꯄꯨ ꯀꯥꯟꯗ
ꯎ ꯃꯇꯝ ꯃꯇꯝꯒꯤ ꯍꯩꯕ ꯆꯥꯁꯤꯗ
ꯑꯦ ꯑꯩꯁ ꯂꯐꯣꯏꯁꯨ ꯂꯩꯕꯅꯤꯀꯣ ꯑꯩꯈꯣꯏꯗ
ꯂꯐꯣꯏꯏꯗꯤ ꯄꯥꯟꯗ
ꯤꯇꯝꯤꯟ ꯒꯤꯗꯨ ꯍꯥꯎꯕꯅꯤ ꯍꯩ
ꯎꯝ ꯈ꯭ꯋꯥꯏꯗꯒꯤ ꯄꯥꯝꯗꯕ ꯍꯩꯗꯣ ꯂꯐꯣꯏꯅꯦ ꯑꯩ
ꯑꯍ ꯑꯗꯨꯗꯤ ꯑꯄꯥꯝꯕ ꯑꯗꯨꯝ ꯄꯤ ꯀꯔꯒ ꯂꯣꯏꯔꯦꯅꯦ ꯅꯠꯇ꯭ꯔ
ꯍꯣꯏ
ꯎꯝ ꯑꯁꯤꯁꯤ ꯗꯇꯥꯁꯨ ꯐꯖꯅ ꯆꯥꯗꯤ ꯆꯥꯕꯖꯥꯠꯅꯤꯗ
ꯍꯥꯥꯎ
ꯗꯇꯥꯗꯤ ꯐꯖꯅ ꯆꯥꯕ ꯖꯥꯠꯅꯤꯗ
ꯑꫭꯏꯔꯝꯒꯅꯤ
ꯎꯝ ꯔꯤꯀꯣꯚꯔ ꯇꯧꯔ ꯂꯣꯏꯔꯦꯅꯦ ꯑꯁ ꯑꯩ ꯁꯤꯁꯨ ꯍꯦ ꯍꯦꯛꯇ ꯄꯥꯜꯂꯤꯅꯦ ꯑꯗꯨ ꯃꯤꯇꯩꯇ ꯉꯥꯛꯇ ꯈꯪꯉꫭ ꯉꯥꯡꯉꯣꯑꯣ ꯍꯥꯏꯕꯅꯦ
ꯅꯪꯁꯦ ꯌꯥꯝ ꯍꯥꯏꯕ ꯃꯥꯜꯂꯦ
ꯍꯥꯥ
ꯍꯥꯏꯕ ꯃꯥꯜꯂꯦꯕ ꯑꯗꯨꯝ ꯗꯨꯝ ꯍꯥꯞꯅꯤꯡꯕꯗ
ꯑꯦ ꯑꯃꯨꯛ ꯉꯥꯡꯉꫭ ꯉꯥꯡꯉꯗꯤ ꯁꯨꯊꯣꯛ ꯊꯣꯛꯇꯕ ꯖꯥꯠꯇꯨꯅꯤ